ꯊꯦꯡꯅ ꯄꯥꯏꯈꯠꯂꯦꯅꯦ
ꯍꯧꯖꯤꯛꯇꯤ ꯈꯔ ꯊꯦꯡꯉꯦ ꯍꯣꯏ
ꯀꯅꯥ ꯀꯅꯥꯗ ꯋꯥꯔꯤ ꯁꯥꯔ ꯂꯩꯕ꯭ꯔꯣ
ꯋꯥꯔꯤ ꯁꯥꯗꯦꯗ ꯅꯣꯡ ꯆꯨꯕ ꯃꯥꯂꯕꯣ ꯅꯣ ꯅꫭꯏꯔꯣꯝꯗ ꯀꯟꯅ
ꯀꯟꯅ ꯆꯨꯔꯦ ꯂꯧꯒꯤꯗꯤ ꯌꯥꯝ ꯐꯔꯦ ꯑꯦ ꯉꯁꯤ ꯉꯁꯤ ꯂꯧ ꯍꯨꯟꯕꯤꯕꯗꯣ
ꯑꯣ
ꯂꯣꯏ ꯄꯥꯊꯣꯛꯔꯝꯃꯅꯤ ꯑꯃꯨꯛꯀ ꯐꯧꯁꯤꯡꯗꯣ
ꯑꯣ
ꯉꯁꯤꯗꯤ ꯉꯁꯤꯅꯦ ꯍꯌꯦꯡꯗꯒꯤꯩꯗꯤ ꯁꯨꯃꯥꯏꯅ ꯊꯦꯡꯅ ꯇꯨꯝꯕ ꯌꯥꯗꯕꯅ
ꯑꯩꯅꯤꯡꯉ ꯑꯠꯇ ꯃꯅꯤꯦ
ꯍꯣꯏ ꯄꯨꯡ ꯔꯣꯗꯀꯣ
ꯎ ꯇꯔꯥꯗ
ꯑꯁꯦꯡꯕꯅꯦ ꯅꯪ ꯍꯛꯆꯥꯡ ꯌꯥꯝ ꯁꯣꯛꯑꯅꯤ ꯅꯪꯗꯏꯔꯃꯣ
ꯀꯩꯒꯤꯅꯣ ꯀꯩꯒꯤꯅꯣ
ꯇꯨꯝꯕꯁꯨ ꯐꯖꯅ ꯇꯨꯝꯗꯦ ꯊꯕꯛ ꯆꯠꯂꯦ ꯊꯕꯛ ꯆꯠꯄ ꯀꯥꯟꯗꯁꯨ ꯃꯔꯣꯛ ꯑꯁꯥꯕ ꯑꯃꯨꯥꯎ ꯆꯥꯔꯦ ꯎꯝ
ꯏꯁ ꯃꯔꯨ ꯑꯁꯥꯕ ꯌꯥꯝ ꯌꯥꯝ ꯆꯥꯕꯁꯨ ꯅꯠꯇꯕꯗ
ꯅꯪꯗꯨ ꯔꯣ ꯌꯥꯝꯁꯒꯟꯗꯧ ꯃꯥꯦ
ꯆꯒꯟꯗꯦꯗ
ꯁꯦꯝꯦꯡꯕ
ꯎꯝ
ꯔꯣꯛꯇꯤ ꯌꯥꯝ ꯆꯥꯕꯅꯨꯀꯣ
ꯆꯥꯒꯅꯤ
ꯁꯥꯅꯦ
ꯎꯝ
ꯑꯩ ꯍꯥꯏꯕ ꯏꯜꯂꯣꯏ
ꯎꯝ ꯀꯅꯥꯒꯤ ꯋꯥꯁꯨ ꯏ ꯂꯣꯏꯅꯣ ꯑꯩꯗꯤ ꯑꯩꯅ ꯄꯥꯝꯕ ꯑꯗꯨꯝ ꯇꯧꯔꯅꯤ
ꯑꯗꯨꯃꯥꯏꯅ ꯇꯒꯅꯨ
ꯀꯩꯒꯤꯅꯣ
ꯑꯦ ꯃꯤꯅ ꯍꯥꯏꯕꯗꯨ ꯅꯪꯒꯤ ꯐꯅꯕ ꯉꯥꯡꯕꯤꯔꯒ
ꯍꯥꯏꯗꯁꯨ ꯌꯥꯏꯑꯕ
ꯍꯥꯏꯕꯤꯅꯤꯡꯕꯗꯣ ꯑꯩꯗꯤ꯫
ꯑꯗꯣ ꯍꯥꯏꯕꯤꯅꯤꯡꯒꯅꯨ ꯍꯥꯏꯕꯅꯦ ꯈꯪꯕ꯭ꯔꯣ꯫
ꯑꯩ ꯁꯥꯎꯔꯛꯎꯔꯣ꯫
ꯎꯝ ꯁꯥꯔ ꯀꯔꯤꯇꯧꯕ ꯀꯩ ꯇꯧꯒꯦ ꯍꯥꯏꯕ꯭ꯔꯣ꯫ ꯍꯨꯝ꯫
ꯑꯁ ꯌꯥꯝ ꯐꯥꯎꯔꯦꯍꯦ꯫
ꯅꯠꯇꯦ ꯅꯪ ꯁꯥꯎꯔꯒ ꯅꯪ ꯀꯩꯗꯧꯒꯦ ꯍꯥꯏꯕ꯭ꯔꯣ ꯍꯥꯏꯕꯅꯤꯗ꯫
ꯎꯝ ꯀꯩꯁꯨꯕꯨꯗꯤ ꯇꯧꯔꯣꯏꯗ꯫
ꯑꯗꯨꯅꯤꯕ꯫
ꯍꯥꯔꯒ ꯂꯧꯔ ꯑꯗꯨꯗꯤ ꯑꯦꯠ꯫
ꯑꯩꯕꯨꯨꯔꯣ꯫
ꯈꯪꯗꯦ꯫
ꯌꯥꯝ ꯁꯤꯠꯇꯕꯒꯤ ꯋꯥ ꯉꯥꯡꯉꯤꯌꯦ꯫
ꯑꯩꯗꯣ ꯌꯥꯝ ꯅꯣꯛꯅꯤꯡꯉꯦꯕꯣ꯫
ꯅꯪꯗꯣ ꯌꯥꯝ ꯀꯟꯕ ꯃꯑꯣꯡ ꯇꯧꯋꯦꯕꯀꯣ꯫
ꯑꯗꯨꯗꯣ ꯌꯥꯝ ꯎꯁꯤꯠꯇꯥꯕꯒꯤ ꯋꯥꯔꯣ ꯑꯩꯕꯨ꯫
ꯁꯥꯁ ꯋꯥꯔꯤ ꯌꯥꯝ ꯌꯥꯝ ꯀꯟꯕ ꯃꯑꯣꯡꯅꯦꯕ꯫
ꯃꯤ ꯃꯤ ꯃꯆꯥꯕꯨ ꯃꯤ ꯃꯆꯥꯕꯨ ꯐꯥꯔꯒ ꯂꯧꯕ ꯌꯥꯕ꯭ꯔꯣꯅꯦ꯫
ꯌꯥꯗꯕꯒꯤꯅꯤ ꯐꯥꯗꯔꯤꯁꯦ꯫
ꯏꯁ꯫
ꯌꯥꯔꯗꯤ ꯐꯥꯔꯅꯤ꯫
ꯑꯩꯕꯨ ꯐꯗꯣꯏꯕ꯫
ꯐꯕꯤꯔꯣꯏ ꯐꯕꯤꯔꯣꯏ꯫
ꯊꯕꯛ ꯐꯥꯎ ꯆꯠꯄ ꯌꯥꯗꯅ ꯌꯨꯝꯗꯒꯤ ꯃꯄꯥꯟ ꯊꯣꯛꯇꯅ ꯂꯩꯒꯅꯤ꯫
ꯑꯩꯔꯣ꯫
ꯍꯣꯏ꯫
ꯅꯪꯕꯨ ꯀꯤꯕꯒꯤ꯫
ꯎꯝ꯫
ꯑꯗꯨꯒꯣ ꯅꯪ ꯅꯨꯄꯥꯗ ꯅꯨꯄꯥꯅ ꯀꯃꯥꯏꯅ ꯇꯧꯕꯗ ꯅꯪ ꯄꯥꯝꯕ꯭ꯔꯥ ꯍꯥꯏꯗꯤ꯫
ꯑꯩ ꯀꯩꯁꯨ ꯄꯥꯝꯗꯦ
ꯑ꯫
ꯁꯦꯕ ꯌꯥꯝ ꯑꯁꯦꯡꯕꯩ ꯌꯥꯝ ꯄꯥꯝꯗꯦ ꯍꯥꯏꯌꯦ꯫
ꯑꯩꯗꯤꯀꯣ ꯅꯨꯄꯤꯗꯣ ꯏꯆꯝ ꯆꯝꯖꯕ ꯅꯣꯛꯒꯟꯕ꯫
ꯎꯝ꯫
ꯑꯗꯨꯒ ꯁꯤ ꯑꯅꯤ ꯑꯗꯨꯒ ꯑꯥ ꯆꯥꯛꯁꯪꯒꯨꯝꯕꯗ ꯆꯪꯉ ꯈꯔ ꯊꯕꯛ ꯈꯔ ꯇꯧꯒꯟꯕ ꯑꯗꯨ ꯄꯥꯝꯃꯦ ꯑꯩꯗꯤ꯫
ꯊꯤꯔꯣ ꯑꯗꯨꯗꯤ꯫
ꯑꯩꯗꯤꯀꯣ ꯑꯩꯗꯤꯀꯣ꯫
ꯑꯥ꯫
ꯑꯩꯗꯤ ꯆꯥꯛ ꯌꯦꯟꯁꯥꯡ ꯊꯣꯡꯅꯤꯡꯉꯥꯏ ꯇꯟꯕꯤꯒꯤꯀꯣ
ꯏꯆꯥꯥꯛ ꯏꯟꯁꯥꯡ ꯈꯔ ꯊꯣꯡꯒꯟꯕ ꯅꯨꯄꯥ ꯊꯤꯔꯗꯤ ꯌꯥꯔꯣꯏ ꯇꯕꯥꯒꯁꯨ ꯇꯅ ꯃꯥ ꯇꯂꯦ
ꯂꯣꯏꯔꯤ ꯍꯦ ꯅꯁꯤꯗꯤ
ꯑꯗꯨ ꯊꯤꯕ ꯇꯥꯔꯦꯗꯤ ꯑ
ꯅꯪꯕꯨ ꯀꯔꯝ ꯀꯥꯟꯝꯗ ꯂꯩꯁꯥꯕꯤ ꯋꯥꯈꯜ ꯂꯩꯗꯣꯏꯅꯣ
ꯑ
ꯑꯒꯥꯡ ꯃꯁꯥꯗꯣ ꯑꯗꯨꯝ ꯂꯩꯌꯦ ꯅꯪꯣ
ꯑꯗꯨꯅ ꯐꯠꯇ꯭ꯔꯣ
ꯏ ꯑꯗꯨꯒ ꯆꯦꯆꯤ ꯀꯋꯥ ꯀ ꯍꯥꯏꯂ ꯏꯁ
ꯆꯔꯤꯅꯦ
ꯌꯥꯔꯦ
ꯑ ꯀꯅꯤꯡ ꯀꯅꯤꯡ ꯀꯥꯎꯅꯤꯡꯅ ꯂꯩꯕꯗꯣ ꯈꯪꯉꯤꯗ ꯑꯩꯁꯨ
ꯑꯗꯨꯗꯤ ꯑꯝꯇ ꯀꯧꯒꯦꯅ
ꯍꯧꯖꯤꯛ ꯍꯥꯏꯌ ꯅꯠꯇꯦ
ꯀꯝ ꯀꯥꯟꯗ ꯀꯋꯥꯨ ꯍꯥꯏ ꯃ ꯂꯩꯗꯦ
ꯑꯗꯨ ꯃꯇꯝ ꯂꯩꯅꯀꯣ
ꯎꯝ ꯅꯪꯒꯤ ꯃꯇꯝ ꯍꯥꯏꯁꯤꯗꯤ ꯑꯩꯗꯤ ꯈꯪꯗꯦ
ꯎ
ꯑꯗꯨ ꯀꯔꯤꯒꯤꯅꯣ ꯈꯪꯗꯦ ꯑꯩꯗꯣ
ꯎꯝ
ꯉꯁꯥꯏꯗꯨꯣ ꯀꯩꯅꯣ ꯂꯧꯕꯨꯛꯇ ꯅꯥꯄꯤ ꯍꯧꯗꯅꯤꯡꯉꯥꯏ ꯍꯤꯗꯥꯛ ꯀꯥꯞꯄꯗꯨꯅ
ꯎꯝ
ꯑꯗꯨ ꯍꯤꯗꯥꯛ ꯃꯅꯝꯗꯣ ꯀꯟꯃ ꯂꯤꯔꯀꯥꯟꯗ ꯑꯩꯗꯣ ꯀꯣꯛ ꯌꯥꯝ ꯆꯄꯅꯤꯅꯦ
ꯑꯣ ꯑꯩ ꯆꯥꯗꯕ꯭ꯔꯣ ꯍꯤꯗꯥꯛ ꯀꯥꯞꯄ ꯂꯣꯏꯔꯒ
ꯇꯔꯤ
ꯍꯥꯏ
ꯍꯩ ꯍꯩꯅꯧ ꯍꯩꯅꯧꯒꯨꯝꯕꯗꯤ ꯄꯨꯑꯦꯕꯀꯣ
ꯃꯟꯕꯟꯅꯠꯇꯕ
ꯑꯃꯨꯟꯕꯅꯤ
ꯃꯕꯨꯗꯤ ꯀꯩꯁꯨ ꯀꯩꯅꯣ ꯇꯧꯔꯣꯏ ꯑꯗꯣ ꯑ ꯆꯝꯄ꯭ꯔꯥꯒꯨꯝꯕ ꯈꯔ ꯃꯟꯖꯕ ꯀ
ꯎꯝ ꯑꯩꯈꯣꯏ ꯑꯩꯈꯣꯏ ꯃꯥ ꯂꯧ ꯆꯠꯂꯗꯤꯀꯣ ꯍꯤꯗꯥꯛ ꯀꯥꯞꯄꯅꯤ ꯍꯥꯏꯔꯗꯤ ꯂꯁꯤꯡꯗꯣ ꯐꯣꯟꯗ ꯊꯤꯟꯖꯤꯜꯂꯅꯤ
ꯎꯝ
ꯃꯥꯛꯁ ꯍꯥꯞꯍꯜꯂꯅꯤ ꯑꯗꯨ ꯈꯣꯡꯒ꯭ꯔꯥ ꯑꯁꯥꯡꯕ ꯐꯨꯔꯤꯏꯠ ꯑꯁꯥꯡꯕ ꯍꯥꯞꯍꯟꯒꯅꯤ ꯃꯤꯠꯇ ꯑꯅꯣꯛ ꯍꯥꯞꯍꯟꯒꯅꯤ ꯌꯥꯝꯅ ꯂꯨꯅ ꯇꯧꯕꯤꯕꯅꯦꯕ ꯑꯗꯨ ꯏꯃꯥ ꯂꯧ ꯑꯝꯇ ꯆꯠꯇ꯭ꯔꯦ ꯍꯟꯗꯛꯇꯤ ꯑꯗꯨꯒꯤ ꯉꯁꯤꯗꯤ ꯃꯥꯔꯁꯨ ꯍꯥꯞꯇ꯭ꯔꯦ ꯅꯥꯀꯣꯟꯁꯨ ꯊꯤꯡꯗ꯭ꯔꯦ ꯑꯗꯨꯝ ꯂꯣꯏ ꯄꯨꯔꯥ ꯐ꯭ꯔꯤꯗ ꯊꯝꯃꯒ ꯀꯥꯞꯄꯒꯤ
ꯑꯗꯨꯗꯤ ꯅꯪꯅ ꯅꯪꯅ ꯄꯥꯡꯕꯩꯅꯦ ꯅꯪꯒꯤ ꯄꯥꯡꯕꯒꯤ ꯋꯥꯗꯣ ꯑꯩ ꯍꯥꯏꯔꯛꯀꯅꯨ
ꯅꯊꯅ ꯆꯤꯁꯤꯟꯒꯦ ꯍꯥꯏꯔ ꯈꯟꯗ꯭ꯔꯒ ꯑꯩꯉꯣꯟꯗ ꯑꯃ ꯍꯥꯏꯔꯛꯀꯗꯨꯗ
ꯏꯊꯟꯇ ꯆꯦꯛꯁꯤꯟꯕ ꯍꯩꯇ꯭ꯔꯁꯨ ꯅꯪ ꯊꯕꯛ ꯆꯠꯂꯝꯗꯥꯗ ꯁꯨꯃꯥꯏꯅ ꯇꯧꯑꯣ ꯅꯪ ꯆ ꯑꯗꯨꯃꯥꯏꯅ ꯇꯧꯔ ꯅꯪꯕꯨ ꯆꯦꯛꯁꯤꯟꯕ ꯐꯪꯉꯤꯁꯤꯗꯤ
ꯀꯅꯥ
ꯑꯩ ꯅꯪ ꯅꯪ ꯊꯕꯛ ꯆꯠꯂꯕ꯭ꯔꯥ ꯐꯖꯅ ꯆꯠꯂꯣ ꯌꯧꯔꯀꯥꯟꯗ ꯍꯥꯏꯔꯛꯑꯣ ꯌꯨꯝ ꯌꯧꯔꯕ ꯈꯣꯠꯂꯕ ꯑꯗꯨ ꯇꯣꯏꯅ ꯍꯪꯉꯤꯗꯣ ꯅꯪꯕꯨ ꯆꯦꯛꯁꯤꯟꯕꯒꯤꯅꯤꯅꯦ
ꯏꯁ ꯑꯗꯨ ꯇ ꯍꯥꯏ ꯍꯥꯏꯗ꯭ꯔꯁꯨ ꯌꯥꯏꯅ
ꯑ
ꯑꯗꯨ ꯑꯩꯗꯤ ꯍꯥꯏꯁꯤ꯭ꯔꯤ ꯍꯥꯏꯗꯅ ꯅꯪꯉꯣꯟꯗ
ꯍꯣꯏ ꯍꯣꯏ ꯍꯣꯏ ꯍꯥꯏꯌꯦꯡꯅꯤꯇꯁ ꯄꯨꯔꯥ ꯍꯤꯟꯗꯤ ꯔꯣꯏꯦ
ꯑꯗꯨꯗ ꯍꯥꯏꯗ꯭ꯔꯁꯨ ꯌꯥꯏꯑꯕ
ꯎꯝ
ꯑꯁ ꯑꯁꯤꯁ ꯀꯩꯅꯣ ꯑꯁꯤꯁꯦ ꯃꯈꯥꯗ ꯕꯣꯜ ꯌꯦꯡꯉꯨꯏꯀꯣ ꯃꯣꯏꯗꯣ
ꯌꯥꯝ ꯂꯥꯡꯕ꯭ꯔꯥ
ꯃꯄꯜꯅ ꯁꯣꯔꯗꯤ ꯂꯥꯡꯉꯦ ꯑꯗꯨ ꯃꯅꯨꯡꯗꯗꯤꯦ
ꯅ ꯁꯨꯗ꯭ꯔꯣ ꯅ ꯌꯥ
ꯎꯝ ꯅꯣꯡꯖꯨꯗꯤ ꯐꯈ꯭ꯔꯦ
ꯉꯁꯥꯏꯗꯒꯤꯩ ꯉꯁꯥꯏꯗꯒꯤꯩ ꯈꯔ ꯆꯨꯔꯝꯃꯒ
ꯑꯗꯨ ꯐꯈ꯭ꯔꯦꯕ ꯎ
ꯑꯃꯨꯛ ꯐꯔꯛꯎ ꯍꯥꯏꯔꯅꯨ
ꯂꯣꯟ ꯆꯨꯔꯒ ꯃꯩ ꯃꯨꯠꯈ꯭ꯔꯗꯤ ꯂꯣꯏꯔꯦꯀꯣ ꯅꯆꯦ ꯑꯩ ꯇꯨꯝꯕ ꯌꯥꯔꯣꯏ
ꯏꯁ ꯍꯧꯖꯤꯛꯀꯤ ꯅꯠꯁꯦ ꯑꯃꯨ ꯍꯥꯏꯔꯛꯑꯦ
ꯀꯩꯅꯣ ꯑ ꯅꯣꯡ ꯆꯨꯔꯒ ꯅꯨꯡꯁꯤꯠ ꯂꯥꯛꯄ ꯑꯗꯨꯒ ꯀꯩ ꯀꯩꯅꯣ ꯇꯧꯕꯗꯣ ꯑꯁ ꯅꯍꯥꯟꯗꯨꯀꯣ ꯎꯝ ꯑꯩ ꯌꯨꯝꯗ ꯂꯩꯔꯀꯅꯨꯀꯣ
ꯎꯝ
ꯅꯨꯡꯁꯤꯠꯁꯨ ꯌꯥꯝ ꯀꯟꯕ ꯑꯗꯨ ꯅꯨꯡꯁꯤꯠ ꯀꯟꯕꯗꯣ ꯃꯥꯒꯤ ꯃꯈꯣꯟꯠꯅ ꯌꯥꯝ ꯀꯜꯂꯦꯕ ꯑꯗꯣ ꯎꯝ ꯂꯥꯏꯅꯤꯡꯒꯨꯝꯕꯁꯨ ꯑꯗꯨꯝ ꯇꯧꯋꯀꯣ ꯀꯔꯤ ꯍꯥꯏꯕ꯭ꯔꯣ ꯈꯪꯗꯦ ꯑꯗꯨꯃꯥꯏꯅ ꯇꯧꯧꯕꯒꯤ ꯑꯁꯀꯤ ꯃꯟꯕꯤ ꯑꯩꯗꯤ ꯐꯃꯨꯡꯒꯤ ꯃꯈꯥꯗ ꯂꯩꯕꯅꯤꯍꯦ ꯑꯗꯨꯒ ꯑꯩꯒꯤ ꯏꯅꯥꯎꯅꯨꯄꯥꯗꯤꯀꯣ
ꯑꯥ
ꯃꯄꯥꯟꯗ ꯆꯠꯂꯒ ꯌꯦꯡꯈꯤꯕ ꯑꯩꯗꯣ ꯃꯄꯗ ꯆꯄ
ꯊꯣꯛꯣꯡꯇꯦ ꯍꯥꯏꯅꯦ
ꯗꯏꯇ
ꯏꯁꯁꯥꯗ ꯀꯩꯅꯣ ꯐꯖꯅꯁꯨ ꯂꯦꯞꯄ ꯉꯝꯗ꯭ꯔꯒ ꯑ ꯀꯩ ꯍꯥꯏꯁꯤꯔꯥ ꯎꯝ ꯎꯝ ꯑꯗꯨꯃꯥꯏꯅ ꯇꯧꯋ ꯑꯁꯀꯤ ꯑꯣꯏ ꯂꯣꯏꯔꯦ ꯑꯗ ꯏꯔꯨꯑꯦ ꯀꯩꯅꯣ ꯅꯣꯡ ꯆꯨꯕ ꯃꯇꯝꯗ ꯎꯝ ꯅꯨꯡꯁꯤꯠ ꯀꯟꯕ ꯃꯇꯝꯗ ꯑꯩꯗꯤ ꯑꯩꯒꯤ ꯌꯨꯝꯗ ꯂꯩꯅꯤꯡꯗꯦ
ꯎ
ꯑꯩꯒꯤ ꯌꯨꯝꯗꯣ ꯑ ꯁꯥꯕ ꯍꯧꯖꯤꯛꯀꯥꯟ ꯁꯥꯕꯗ ꯎꯝ ꯐꯖꯅ ꯂꯣꯏꯁꯤꯜꯂꯗꯤ ꯐꯕꯀꯣ ꯑꯗꯨ ꯅꯠꯇꯕꯒꯤ ꯑꯦꯁ ꯌꯥꯝꯝ ꯇ ꯂ ꯍꯥꯏꯕ
ꯅꯣꯏ ꯌꯨꯝ ꯁꯥꯕ꯭ꯔꯥ
ꯅꯍꯥꯟꯗ ꯁꯥꯕꯅꯦꯛ ꯑꯗꯨ ꯍꯧꯖꯤꯛꯀꯥꯟꯗꯣ ꯑꯃꯨꯛ ꯁꯥꯗ꯭ꯔꯤꯌꯦꯗ ꯌꯥꯝ ꯋꯥꯠꯂꯤ
ꯆꯦꯛ ꯀ ꯌꯨꯝꯂꯕ
ꯅꯠꯇꯦ
ꯍꯧꯗꯤ ꯀꯔꯤ
ꯏꯆꯦꯒꯤ ꯅꯠꯇꯕ ꯑꯃ ꯂꯩꯕꯗꯣ
ꯎꯒꯨꯝꯕ ꯋꯥꯒꯨꯝꯕ ꯂꯩꯕꯥꯛ ꯂꯩꯩꯔꯒ ꯁꯥꯕꯗꯣ
ꯂꯩꯕꯥꯛ ꯂꯩꯕꯥꯛ ꯍꯥꯏꯕ꯭ꯔꯣ ꯈꯪꯗ ꯑꯁ ꯁꯥꯠ ꯍꯥꯏꯔꯣ
ꯑꯗꯨꯁꯒꯤꯅ
ꯑꯁ ꯍꯔ ꯅꯍꯔ ꯀ
ꯑꯗꯨ ꯑꯗꯨꯗꯣ ꯂꯣꯏꯁꯤꯜꯂꯗꯤ ꯐꯕꯀꯣ ꯑ ꯌꯨꯝ ꯃꯄꯥꯟꯗ ꯂꯩꯕꯅꯦꯕ ꯑꯗꯨꯒꯤ ꯌꯨꯝꯗꯣ ꯑꯩꯈꯣꯏꯒꯤ ꯌꯨꯝꯗꯣ ꯑꯗꯨ ꯒꯤ ꯌꯨꯝꯗꯣ ꯃꯅꯨꯡꯗ ꯄꯨꯁꯤꯜꯂꯒ ꯑꯗꯨꯝ ꯊꯝꯃꯝꯕꯒꯤ ꯌꯨꯝꯅꯦꯕ ꯑꯗꯨꯒꯤ ꯑꯩꯗꯤ ꯀꯤꯕꯀꯣ ꯅꯨꯡꯁꯤ ꯀꯜꯂꯗꯤ ꯑꯗꯨ ꯀ꯭ꯔꯤꯁꯨ ꯇꯧꯗꯤ ꯇꯧꯔꯣꯏ ꯑꯗꯨꯕꯨ ꯃꯤ ꯂꯩꯕ ꯌꯨꯝꯗꯣ ꯅꯨꯡꯁꯤꯀꯜ ꯌꯥꯝ ꯀꯟꯅꯁꯨ ꯃꯤ ꯌꯨꯝꯗꯣ ꯌꯥꯝ ꯐꯠꯇ꯭ꯔꯁꯨ ꯀꯩꯁꯨ ꯇꯧꯗꯦꯅꯀꯣ
ꯇꯧꯔꯦꯗ ꯍ ꯀꯩꯁꯨ ꯋꯥꯒꯅ
ꯑꯣ ꯑꯗꯨ ꯑꯗꯨ ꯑꯣꯏꯔꯁꯨ ꯀꯤꯃꯟꯕ ꯍꯥꯏꯕꯗꯣ ꯌꯥꯝ ꯀꯤꯍꯟꯕ ꯍꯥꯏꯒꯦꯔꯥ ꯑ ꯑꯗꯨ ꯍꯣꯏꯗ ꯑꯣꯏ
ꯑꯉꯥꯡ ꯑꯣꯏꯕꯒꯤꯅꯤꯅꯦ ꯀꯤ ꯒꯜꯂꯤꯗꯣ
ꯏꯁ ꯑꯥ ꯑꯃꯨꯛ ꯑꯔ ꯑꯉꯥꯡ ꯑꯉꯥꯡ ꯌꯥꯝ ꯆꯀꯠꯆꯦꯌꯦ
ꯑꯩ ꯑꯩ ꯑꯩ ꯅꯠꯇꯕ ꯃꯤ ꯑꯇꯣꯞꯄꯁꯨ ꯌꯥꯝꯒꯤꯤ ꯑꯃ ꯂꯩꯕꯅꯤꯀꯣ ꯑꯁꯦꯡꯕ
ꯑꯗꯨ ꯑꯣꯏꯔꯁꯨꯦ ꯅꯪꯒꯤ ꯅꯑꯣꯡꯗ ꯅꯛꯅꯤꯡꯕ ꯑꯗꯨꯒꯨꯝꯕ ꯑꯗꯨꯒꯨꯝꯕ ꯃꯇꯥꯡꯗꯗꯤ ꯑꯉꯥꯡꯗꯧꯅ ꯑꯃꯨꯛ ꯑꯇꯣꯞꯄ ꯂꯣꯗꯤ ꯑꯍꯟ ꯌꯥꯝ ꯑꯣꯏꯅꯤꯡꯕ ꯇꯥꯏꯞꯇ
ꯏꯁ ꯅꯣꯏꯁꯨ ꯀꯤꯁꯨ ꯀꯤꯔꯕꯅꯤꯗ ꯅꯣꯏꯁꯨ ꯅꯨꯄꯥꯅꯤ ꯅꯨꯄꯥꯅꯤ ꯍꯥꯏꯔꯒ ꯑꯗꯨꯝ ꯀꯩꯅꯣ ꯂꯩꯕꯤꯔꯝꯅꯤ
ꯎ
ꯅꯪꯅ ꯅꯨꯄꯤ ꯅꯨꯄꯤ ꯑꯣꯏꯅ ꯄꯣꯛꯑꯗꯤ ꯌꯥꯝ ꯀꯤꯒꯗꯒꯗꯧ ꯃꯥꯜꯂꯤꯅ
ꯑ ꯏꯔꯣ
ꯎꯝ
ꯎ ꯑꯩꯗꯤ ꯏꯊꯟꯗ ꯇꯨꯝꯕꯁꯨ ꯄꯤꯗꯦ ꯅꯅꯨꯡꯗꯥꯗ ꯆꯄ ꯈ ꯄꯁꯨꯛꯤꯗ
ꯑꯩꯁꯨ ꯏꯊꯅ ꯑꯗꯨꯝ ꯇꯨꯝꯃꯤꯅ ꯌꯨꯝꯗꯁꯨ
ꯇꯨꯃꯨꯗꯝꯝꯅꯦ ꯀꯣꯏꯅ
ꯑ ꯇꯨꯝꯃꯤ ꯍꯥꯏꯕꯅꯤꯌꯦ
ꯑꯗꯨꯣ ꯅꯨꯡꯁꯤꯠ ꯌꯥꯝ ꯀꯥꯟꯟꯅ ꯁꯤꯠꯂꯨꯁꯨ
ꯇꯁ